ꯍꯜꯂꯣ
ꯇꯥꯕ꯭ꯔꯣ
ꯇꯥꯏꯌꯦ ꯇꯥꯏꯌꯦ
ꯀꯩꯗꯧꯒꯦ
ꯂꯣꯏꯔꯒ ꯂꯩꯕꯅꯦ
ꯑꯁ ꯑꯗꯨꯗꯤ ꯅꯨꯡꯉꯥꯏꯅꯤꯅꯦ
ꯑꯁ ꯅꯨꯡꯉꯥꯏꯕꯅꯤꯅꯦ ꯁꯥꯕꯗꯨꯗꯀꯣ ꯏꯔꯨꯒꯦꯅ ꯉꯁꯤꯗꯤ ꯃꯩꯁꯨ ꯂꯥꯛꯇꯕ ꯑꯗꯨꯗ ꯐꯤꯔꯣꯜ ꯁꯨꯔꯒ ꯑꯗꯨꯝ ꯏꯔꯨꯔꯦ
ꯍꯣꯏꯅꯦ ꯃ ꯂꯥꯛꯇꯦꯅꯦ ꯏꯝꯐꯥꯜꯗꯣ
ꯑꯣ ꯍꯧꯖꯤꯛꯇꯤ ꯂꯥꯛꯑꯦꯕꯀꯣ ꯉꯁꯥꯏꯗꯣ ꯄꯨꯡ ꯅꯥꯏꯟꯗꯒꯤ ꯃꯩ ꯂꯥꯛꯇꯦꯅ ꯍꯥꯏꯌꯦꯕ ꯃꯣꯏꯗꯣ ꯉꯁꯤ ꯃꯩꯁ ꯁꯦꯕꯖꯤꯔ ꯈꯪꯗꯦꯕꯀꯣ ꯑꯣ ꯃꯩ ꯁꯦꯝꯕꯒꯤꯅꯦ ꯑꯗꯨꯗꯤ ꯂꯥꯛꯈꯔꯦ ꯎ ꯍꯥ ꯇꯥꯢ ꯀꯩꯕ
ꯏꯔꯨꯕ ꯂꯣꯏꯔꯕꯣ
ꯂꯣꯏꯔꯦꯗ ꯂꯣꯏꯔꯒ ꯂꯩꯕꯅꯦ
ꯆꯥꯛꯇꯤ ꯆꯥꯔꯕꯣ
ꯆꯥꯈ꯭ꯔꯦ ꯑꯃꯨꯛꯀ ꯑꯅꯤꯔꯛ ꯆꯥꯈ꯭ꯔꯦ
ꯑꯁ ꯃꯤꯔ ꯆꯖꯥꯡ ꯍꯕ ꯃꯅꯤ
ꯏꯟꯖꯥꯡ ꯍꯥꯎꯇꯦꯗ ꯑꯃ ꯍꯥꯎꯕꯗꯤ ꯍꯥꯎꯦ ꯑꯗꯨ ꯍꯥꯎꯦ ꯍꯒ ꯑꯗꯨꯕꯅꯤꯗ ꯀ ꯍ ꯑꯣꯏꯒꯗꯗꯤ ꯍꯥꯏꯕꯗꯤ ꯃꯅꯥ ꯑꯁꯤꯟꯕ ꯑꯃꯒꯀꯣ ꯑꯂꯨꯒ ꯑꯗꯨꯒ ꯁꯥꯗꯣ ꯏꯃꯥꯅ ꯊꯥꯔꯛꯑꯦꯕꯀꯣ
ꯑꯝ
ꯑꯀꯪꯕ ꯑꯀꯪꯕꯗꯤ ꯅꯠꯇꯦ ꯑꯗꯨꯝ ꯐꯨꯠꯂꯒ ꯑꯣꯛꯁꯥꯗꯣ
ꯑꯣ
ꯑꯗꯣ ꯐꯨꯠꯂꯒ ꯊꯥꯕꯤꯔꯛꯄ ꯉꯁꯤꯗꯣ ꯑꯗꯨꯗꯤ ꯍꯤꯟꯖꯥꯡꯗ ꯍꯥꯞꯄꯒ ꯆꯥꯢꯌꯦ ꯍꯥꯎꯋꯦ
ꯍꯥꯎꯅ ꯍꯥꯎꯅ
ꯍꯥ ꯑꯗꯨ ꯌꯥꯝ ꯆꯥꯈ꯭ꯔꯦ ꯑꯅꯤꯔꯛ ꯆꯥꯏꯌꯦ
ꯍꯧꯕꯁꯦ ꯑꯅꯤꯔꯛ ꯆꯥꯕ ꯅꯣꯏꯔꯅꯤ ꯍꯦꯟꯅ
ꯑꯩꯗꯤ ꯅꯣꯏꯔ ꯑꯗꯨꯝ ꯂꯩꯌꯦꯅ ꯉꯥꯏꯦ ꯀꯩꯁꯨ ꯋꯥꯔꯅꯨ ꯃꯇꯝ ꯈꯔ ꯂꯩꯗꯤ ꯀꯪꯉꯅꯤ ꯑꯃꯨꯛꯀ
ꯅꯪꯒꯤ ꯏꯁꯇꯦꯇꯁꯇꯗꯤ ꯅꯣꯏꯅ ꯎꯗꯔꯥ ꯆꯞ ꯆꯥꯅ ꯎꯏꯔ
ꯑꯗꯨꯁ ꯍꯣꯇꯣꯗ ꯂꯩꯕ ꯄꯥꯛꯄꯒꯤꯅꯦꯅꯁꯨ ꯌꯥꯝ ꯎꯗꯕ
ꯎꯝ
ꯑꯗꯨ ꯃꯇꯝ ꯈꯔ ꯂꯩꯗꯤ ꯑꯃꯨꯛ ꯄꯥꯡꯉꯟꯈ꯭ꯔꯅꯤꯗ ꯑꯩꯗꯤ
ꯑꯩꯗꯤ ꯀꯪꯍꯜꯂꯒꯦ ꯍꯥꯏꯕ꯭ꯔꯣ ꯑꯃꯨꯛꯀꯥ
ꯀꯪꯍꯟꯈ꯭ꯔꯒꯦ
ꯀꯪꯍꯟꯕꯁꯤ ꯋꯥꯔ ꯀꯪꯍꯟꯕꯅ ꯋꯥꯕ꯭ꯔꯥ ꯅꯣꯏꯍꯟꯕꯅ ꯅꯨꯡꯉꯥꯏꯕ꯭ꯔꯥ
ꯑꯣ ꯀꯜꯍꯟꯗꯦ ꯑꯉꯋꯥꯏꯌꯦ ꯑꯁ
ꯀꯍꯟꯗꯣ
ꯀꯩꯁꯨ ꯅꯣꯏꯗꯕꯅꯦꯕꯀꯣ ꯍꯥꯟꯅꯗꯤ ꯗꯥꯎꯟ ꯃꯇꯝꯗꯒꯤ ꯑꯗꯨꯝ ꯆꯥꯔꯒ ꯇꯨꯝꯃꯒ ꯂꯩꯕꯗꯣ ꯑꯗꯨꯗꯒꯤ ꯅꯣꯏꯕ ꯍꯧꯕꯅꯦꯕ ꯑꯗꯨꯗꯤ ꯀꯪꯕ ꯉꯝꯗ꯭ꯔꯦ
ꯆꯥꯗ꯭ꯔꯁꯨ ꯀꯪꯗ꯭ꯔꯦ ꯑꯗꯨꯝ
ꯈꯗ꯭ꯔꯦ
ꯋꯥꯀꯤꯡ ꯔ ꯆꯂꯒꯦ
ꯋꯥꯋꯥꯛꯀꯤꯡ ꯆꯦꯜꯂꯣ ꯑꯦꯛꯁꯔꯁꯥꯏꯁ ꯇꯧ ꯑꯗꯨꯗꯤ ꯀꯪꯈ꯭ꯔꯅꯤ ꯀꯗꯅ ꯀ ꯑꯗꯨꯗꯤ ꯅꯣꯏꯕ ꯇꯥꯕ ꯅꯠꯇ꯭ꯔꯥ
ꯑ ꯑꯗꯨ ꯀꯪꯍꯟꯒꯅꯤꯗ ꯈ꯭ꯔꯤꯁꯃꯥꯁ ꯌꯧꯗ꯭ꯔꯤꯉꯩꯗꯨꯗꯤ
ꯑꯥ
ꯈ꯭ꯔꯤꯁꯃꯥꯁ ꯌꯧꯗ꯭ꯔꯤꯀꯥꯟꯗ ꯈꯔ ꯀꯪꯍꯜꯂꯅꯤꯗꯨꯒ ꯌꯥꯔꯦ
ꯍꯤ
ꯎꯝ
ꯉꯔꯥꯡꯗꯣ ꯑꯁ ꯉꯥꯡ ꯃꯤ ꯑꯃꯕꯨ ꯐꯥꯎꯕꯅꯤꯅ ꯍꯧꯖꯤꯛ ꯀꯩꯅꯣ ꯚꯤꯗꯤꯑꯣꯗ ꯚꯤꯗꯤꯑꯣꯗ ꯅꯣꯏ ꯂꯣꯟ ꯉꯥꯡꯕ ꯅꯨꯄꯤꯗꯣ
ꯈꯪꯗꯦꯅꯦ ꯀꯅꯥꯔꯥ
ꯒ꯭ꯔꯨꯞꯇ ꯊꯥꯔꯛꯄꯗꯣ ꯀꯣꯜꯗ ꯅꯣꯏ ꯂꯣꯟ ꯉꯥꯡꯕꯗꯣ
ꯑꯣ ꯑꯣ ꯈꯪꯉꯦ ꯈꯪꯉꯦ
ꯗ ꯃꯥꯒ ꯋꯥꯔꯤ ꯁꯥꯟꯅꯩꯌꯦ ꯑꯗꯨꯗ ꯃꯥꯁꯦ ꯃꯩꯇꯩꯂꯣꯟ ꯐꯖꯅ ꯊꯣꯛꯇꯕꯖꯥꯠꯅꯦ
ꯑꯣ ꯈꯪꯗꯔꯦ ꯃꯩꯇꯩꯂꯣꯟ ꯌꯥꯝ ꯊꯣꯛꯇꯕ ꯂꯩꯕꯅꯦ ꯑꯣ
ꯎꯝ
ꯍꯤ ꯋꯥꯔꯤ ꯉꯁꯤ ꯑꯩ ꯀꯅꯥ ꯀꯅꯥ ꯋꯥꯔꯤ ꯁꯥꯈꯤꯕ ꯑꯩ ꯉꯁꯤꯗꯤ ꯑꯩꯈꯣꯏ ꯈꯨꯟꯒꯤ ꯃꯤꯒ ꯁꯅꯥꯌꯦ
ꯒ
ꯑꯇꯣꯞꯄꯗꯤ ꯁꯥꯟꯅꯗ꯭ꯔꯦ ꯑꯃ ꯐꯅꯤꯕꯣꯏꯁꯨ ꯌꯥꯎꯋꯦ ꯐꯅꯤꯕꯣꯏꯁꯨ ꯈꯔ ꯉꯥꯏꯍꯥꯛꯇꯪ ꯋꯥꯔꯤ ꯁꯥꯅꯥꯌꯦ ꯑꯣ ꯋꯥ ꯌꯥꯝ ꯉꯥꯡꯕ ꯍꯩꯌꯦ ꯑꯗꯨꯁꯨ
ꯉꯁꯥꯏ ꯃꯦꯁꯦꯁ ꯇꯥꯔꯛꯑꯦꯅꯦ ꯃꯥꯗꯣ ꯑꯩ ꯇꯨꯝꯃ ꯂꯩꯕ ꯀꯥꯟꯗꯁ ꯅꯨꯄꯤ ꯉꯥꯛꯇꯅꯤ ꯀꯣꯜ ꯇꯧꯔꯒ ꯂꯩꯕ ꯃꯥꯜꯂꯦꯍꯦ ꯅꯪꯁꯦ ꯑꯩꯉꯣꯟꯗ
ꯁꯦ ꯎꯝ ꯑꯗꯨꯝ ꯋꯥꯊꯤ ꯇꯧꯔꯥ ꯂꯩꯌꯦ ꯀꯔꯤ ꯀꯔꯤ ꯋꯥꯔꯤ ꯁꯥꯕꯔꯥ ꯈꯪꯗꯦ ꯃꯥꯅ ꯋꯥꯊꯤ ꯇꯧꯍꯟꯕꯒꯤꯅꯦ ꯃꯥꯒꯤ ꯑꯩꯉꯣꯟꯗ ꯑꯩ ꯀꯣꯟꯅꯥ ꯍꯥꯏꯔꯒꯦ
ꯎꯝ
ꯇꯧꯗꯦꯅ ꯍꯥꯏꯌꯦꯕ ꯑꯩꯉꯣꯟꯗ
ꯑꯣ
ꯃꯥꯅ ꯋꯥꯊꯤ ꯌꯥꯝ ꯇꯧꯕꯒꯤꯅꯦ ꯑꯗꯨꯝ ꯃꯥꯒꯤ ꯃꯍꯧꯁꯥꯁꯨ ꯑꯣꯏꯕꯅꯤꯅ ꯑꯗꯨꯝ ꯃꯥꯅ ꯉꯥꯡꯕꯗ ꯗꯨꯒꯤꯅꯦ ꯑꯗꯨꯕꯨ ꯅꯨꯄꯤꯔꯣ ꯀꯣꯏꯗꯖꯥꯠꯂꯣ
ꯃꯥꯔꯣ
ꯑꯧ
ꯈꯪꯗꯦꯗ ꯀꯣꯏꯔꯝꯕꯁꯨ ꯌꯥꯏ ꯀꯣꯏꯔꯝꯗꯕꯁꯨ ꯌꯥꯏ
ꯈꯪꯗꯦ ꯀꯣꯏꯕꯒꯗꯤ ꯌꯥꯝ ꯃꯥꯟꯕ ꯇꯥꯏꯞꯇ ꯇꯧꯕꯅꯦ ꯉꯥꯛ ꯉꯍꯥꯛ ꯑꯗꯨꯒ ꯃꯥꯅ ꯍꯥꯏꯈ꯭ꯔꯒ ꯑꯩ ꯀꯣꯏꯒꯗꯕ ꯃꯥꯟꯕ꯭ꯔꯣꯒ
ꯀ ꯃꯥꯟꯕ꯭ꯔꯣ ꯀꯃꯥꯏꯅ ꯇꯧꯒꯦ ꯃꯑꯣꯡꯗ
ꯈꯪꯗꯦꯗ ꯑꯩ ꯀꯃꯥꯏꯅ ꯈꯪꯉꯨꯅꯤ ꯀꯨꯏꯗ꯭ꯔꯤꯅ ꯑꯩꯈꯣꯏ ꯈꯪꯅꯕ
ꯈꯪꯕ ꯌꯥꯏꯅ ꯃꯒꯤ ꯋꯥꯉꯥꯡ ꯁꯉꯥꯡꯗ ꯈꯪꯕ ꯌꯥꯏꯅꯦ
ꯎꯝ ꯋꯥꯉꯥꯡ ꯗꯤ ꯀꯩꯁꯨꯕꯨꯗꯤ ꯍꯥꯏꯗꯦꯗ
ꯑꯣ ꯑ
ꯑꯗꯨ ꯈꯪꯗꯦꯅꯦ ꯅꯣꯏꯒꯗꯤ ꯋꯥꯔꯤ ꯁꯥꯟꯅꯕ ꯅꯠꯇ꯭ꯔꯣ ꯑꯩꯈꯣꯏꯗꯕꯨꯗꯤ ꯍꯥꯏꯔꯣꯏꯅꯦ ꯑꯩꯈꯣꯏ ꯂꯩꯁꯥꯕꯤꯗꯗꯤ ꯃꯥ ꯅꯨꯄꯤ ꯀꯣꯏꯗꯤ ꯍꯥꯏꯔꯔꯣꯏꯅꯦ
ꯀꯔꯤꯒꯤ ꯄꯔꯝꯕꯁꯤ ꯍꯥꯏ ꯄ ꯁꯤ ꯌꯥꯏ ꯁꯪꯗꯤꯤꯗꯥꯏꯁ
ꯑꯗꯨꯅꯦ ꯍꯥꯏꯕ ꯉꯝꯗꯦ ꯅꯠꯇ꯭ꯔꯥ
ꯑꯥ
ꯑ ꯑꯃꯨꯛ ꯀꯣꯏꯗꯦꯗꯤ ꯍꯥꯏꯈꯤꯕꯅꯤ ꯈꯪꯗꯦ ꯀꯣꯏꯗꯕ ꯃꯁꯤꯡꯁꯦꯟ ꯉꯥꯛꯇ ꯋꯥꯔꯤ ꯈꯅ ꯂꯩꯔꯦ
ꯅꯁꯨꯨ ꯀꯣꯏꯗꯦ
ꯑꯁ ꯅꯨꯄꯥ ꯃ ꯄꯪ ꯀꯣꯏ ꯀꯣꯏꯕꯤꯕ꯭ꯔꯣ
ꯂꯣꯠ ꯂꯣꯠꯅ ꯀꯣꯏꯔꯝꯗꯅꯀꯣ ꯃ ꯑꯩꯅ ꯂꯥꯁꯇ ꯑꯩꯅ ꯑꯩꯅ ꯐꯥꯔꯅꯤꯀꯣ ꯅꯪꯅ ꯀꯣꯏꯕ ꯅꯨꯄꯥꯛ ꯀꯣꯏꯕꯗꯣ
ꯁꯨꯃꯥꯏꯅ ꯐꯅꯤꯉ
ꯀꯣꯏꯗꯦ ꯀꯣꯏꯗꯦ ꯍꯥꯏꯔꯒ ꯂꯁꯇ ꯀꯣꯏꯔꯝꯗꯅ
ꯅꯣꯏꯅ ꯀꯃꯥꯏꯅ ꯐꯥꯈ꯭ꯔꯦꯕꯣ
ꯈꯤꯇꯪ ꯐꯥꯕꯗꯤ ꯂꯥꯏ ꯂꯥꯏꯕꯅꯤ ꯑꯗꯨꯁꯨ ꯅꯠꯇꯦ
ꯐꯥꯔꯦ ꯐꯥꯔꯦ ꯂꯩꯇ꯭ꯔꯒ ꯀꯔꯤ ꯐꯥꯈ꯭ꯔꯥ ꯑꯩꯅ ꯇꯨꯃꯤꯟꯅ ꯂꯩꯇ꯭ꯔꯥ ꯂꯩꯕꯅꯤ ꯜꯩꯗꯤ
ꯏꯀꯥ ꯀꯣꯏꯅꯤꯡꯗꯦ
ꯎꯝ
ꯀꯩꯗ
ꯈꯥꯎꯗꯦꯗ ꯀꯣꯏꯅꯗꯦꯗ
ꯊ ꯏ ꯆꯥꯇ ꯀꯣꯏ ꯀꯦꯕꯗꯦ
ꯑꯦ ꯀꯣꯟꯅ ꯃꯇꯝ ꯂꯩꯔꯀꯥꯟꯗ ꯑꯐꯕ ꯑꯃ ꯂꯥꯛꯄ ꯉꯥꯏꯕ ꯇꯥꯔꯦ
ꯑ ꯇꯝꯕꯔꯣ
ꯍꯥ
ꯀꯨꯝꯕꯔꯣꯕ
ꯍ ꯍꯣꯏ ꯅꯣꯏꯒꯨꯝꯕ
ꯌꯥꯝ ꯐ꯭ꯂꯠ ꯇꯧꯋꯦꯍꯦ ꯐꯅꯤꯄꯨꯔꯗꯨꯁꯨꯀꯣ ꯐ꯭ꯂꯠ ꯇꯧꯕ ꯅ ꯇꯧꯕꯗ ꯑꯁ ꯅꯨꯄꯤ ꯌꯥꯝ ꯐ꯭ꯂꯠ ꯇꯧꯋꯦ ꯍꯥꯏ ꯃꯥꯗꯤ
ꯃꯥꯗꯤ ꯍꯩꯕꯅꯦ ꯗꯣꯛꯇꯔꯦꯠ ꯂꯧꯈ꯭ꯔꯕꯅꯦ ꯃꯥꯗꯤ ꯆ ꯂꯦꯕꯅꯤ ꯂꯩꯅꯤ
ꯃꯁꯥꯅ ꯍꯥꯏꯕꯅꯦ ꯑꯩꯗꯤ ꯁꯥꯔꯇꯤꯐꯤꯀꯦꯠ ꯄꯥꯏꯕꯅꯦ ꯍꯥꯏꯔꯒꯀꯣ ꯁꯛꯕ ꯎꯝ ꯈꯥꯏꯔꯒ ꯂꯩꯒꯅꯦꯕꯀꯣ ꯑꯗꯨꯃꯥꯏꯅꯁꯨ ꯇꯧꯗ꯭ꯔꯒꯗꯤ ꯋꯥꯔꯤ ꯂꯩꯇꯦꯅ ꯑꯩꯈꯣꯏꯁꯨ ꯑꯗꯨꯝ ꯍꯥꯏꯗꯤ ꯍꯣꯏ ꯋꯥꯔꯤ ꯁꯥꯟꯅꯔ ꯁꯨꯃꯥꯏꯁꯨ ꯈꯔ ꯈꯔ ꯉꯥꯡꯉꯗꯤ ꯌꯥꯔꯦꯗꯅ ꯑꯗꯨꯝ ꯍꯥꯏꯗꯤ ꯆꯨꯝꯅ ꯑꯗꯨꯝ ꯋꯥꯔꯤ ꯁꯥꯟꯅꯕꯁꯨ ꯅꯨꯡꯉꯥꯏꯇꯕꯅꯤꯅꯒ
ꯉꯔꯥꯡ ꯑꯈꯟꯁꯤꯡꯕꯨ ꯑꯈꯟ ꯍꯥꯏꯗ ꯁꯥꯕꯤ ꯁꯥꯔꯤꯁꯤꯡꯕꯨ ꯇꯧꯕꯤꯗꯨꯗꯗꯤ ꯄꯣꯔꯤꯡ ꯆꯨꯌꯦꯦ ꯎꯝ
ꯑꯗꯨꯃꯥꯏꯅꯗꯤ ꯑꯣꯏꯌꯦꯀꯣ ꯑꯩꯁꯨ ꯄꯥꯈꯪ ꯁꯥꯔꯤ ꯋꯥꯔꯤ ꯈꯔ ꯈꯔ ꯁꯥ ꯐꯪꯉꯦꯕꯀꯣ ꯃꯣꯏꯗ ꯁꯨꯡ ꯉꯥꯡꯗ꯭ꯔꯒꯀꯣ ꯔꯤꯡ ꯆꯨꯔꯒ ꯋꯥ ꯑꯗꯨꯝ ꯉꯥꯡꯗꯦ
ꯏꯁꯥꯗ ꯅꯨꯄꯤ ꯑꯃ ꯐꯣꯟ ꯇꯧꯕꯅꯦꯕ ꯑꯗꯨꯒ ꯌꯥꯝ ꯑꯍꯟ ꯊꯥꯕ ꯀꯥꯟꯗ ꯃꯥꯅ ꯑꯩꯉꯣꯟꯗ ꯑꯣꯏꯅ ꯑꯩꯉꯣꯟꯗꯣ ꯇꯥꯀꯠ ꯄ ꯋꯥꯅ ꯎ ꯗꯗ
ꯃꯦꯁꯦꯁꯇ ꯍꯥꯏꯌꯨ ꯌꯥꯗ꯭ꯔꯣ
ꯗ
ꯅꯪ ꯑꯗꯨꯃꯥꯏꯅ ꯍꯥꯏꯕ ꯌꯥꯕ꯭ꯔꯥꯅ ꯇꯧꯔꯒ
ꯁ ꯁꯟꯅꯤꯅꯦ
ꯍꯥꯥ
ꯑꯍꯟꯅꯦꯕ ꯑꯍꯟ ꯑꯣꯏꯔꯁꯨ ꯁꯛ ꯁꯛꯇꯤ ꯐꯖꯒꯗꯧ ꯃꯥꯟꯗꯦ ꯃꯥꯒꯤ ꯋꯥꯉꯥꯡ ꯁꯉꯥꯡꯒ
ꯑ ꯑꯣꯏꯔ ꯅꯪꯁꯨ ꯎ ꯈꯣꯟꯖꯦꯜꯒꯤ ꯁꯛ ꯌꯦꯡꯕ꯭ꯔꯣ ꯑꯩꯒꯤ ꯑꯩꯒꯤ ꯈꯣꯟꯖꯦꯜꯗꯨ ꯀꯃꯥꯏꯅ ꯇꯧꯕ꯭ꯔꯥ
ꯍꯣꯡꯖꯦꯜꯗꯒꯤ ꯐꯥꯕ ꯉꯝꯃꯦꯕ ꯁꯛ ꯐꯖꯔꯅꯦ ꯐꯖꯔꯣꯏ ꯍꯥꯏꯕꯗ ꯅꯪꯒꯤꯗꯤ ꯅꯪꯒꯤꯗꯤ ꯀꯩꯁꯨ ꯀꯥꯏꯗꯅꯤ ꯗꯤ ꯊꯥꯖꯒꯗꯧꯕ ꯃꯥꯜꯂꯅꯦ
ꯎꯝ ꯑꯍꯥꯟꯕ ꯋꯥꯔꯤ ꯁꯥꯟꯅꯕꯗꯒꯤ ꯈꯪꯕ꯭ꯔꯣ ꯅꯪꯁꯨ ꯅꯠꯇ ꯀꯅꯦ ꯔꯒꯣ
ꯃꯥꯃꯕꯤ ꯇ ꯁ
ꯎꯝ
ꯑꯗꯨ ꯌꯥꯝ ꯃꯥꯡꯂꯕ ꯅꯪꯒꯤ ꯅꯪꯒꯤ ꯈꯨꯅꯣꯛ ꯇꯌꯥꯗꯨ ꯅꯪꯒꯤ ꯋꯥꯉꯥꯡꯁ ꯑꯉꯥꯡꯗꯨꯣ ꯑꯁ ꯃꯥꯞ ꯆꯥ ꯍꯟꯅꯩꯌꯦ ꯅꯪꯁꯦ
ꯍꯗ꯭ꯔꯗ ꯃꯅꯥꯕ ꯌꯥꯂ ꯏꯕꯅꯤ
ꯑ
ꯑꯩꯉꯣꯟꯗꯁꯨ ꯉꯁꯥꯏ ꯅꯨꯄꯤ ꯃꯌꯥꯝꯗ ꯑꯩꯉꯣꯟꯗ ꯑꯣ ꯇꯧꯁꯦ ꯇꯧꯁꯦ ꯍꯥꯏꯔ
ꯍꯣꯏ ꯁꯥꯟꯅꯁꯦꯅ ꯀꯧꯔ ꯂꯩꯕꯅꯦ ꯑꯩꯅ ꯃꯩ ꯂꯥꯛꯇꯕꯕꯣ
ꯑꯣ
ꯋꯥꯔꯤ ꯁꯥꯕꯗꯨ ꯕꯦꯇ꯭ꯔꯤ ꯌꯥꯎꯗꯕꯅꯤꯅ ꯇꯜꯂꯕ
ꯕꯣꯜ ꯌꯦꯡꯕ꯭ꯔꯣ ꯑꯌꯨꯛꯛꯇꯦ
ꯌꯦꯡꯒꯦꯗ ꯑꯩ ꯇꯨꯝꯗ ꯍꯧꯒꯠꯄ ꯁꯨꯡꯉꯝꯗ꯭ꯔꯕ
ꯌꯦꯒ
ꯉꯔꯥꯡ ꯌꯥꯝ ꯊꯦꯡꯉꯦ ꯇꯨꯝꯕ
ꯔꯒꯥꯟ ꯉꯟꯅ ꯇꯨꯝꯃꯒꯦꯀꯣ ꯒꯨꯗ ꯅꯥꯏꯠ ꯍꯥꯏꯔꯒ ꯄꯨꯡ ꯑꯅꯤꯗ ꯇꯨꯝꯕ
ꯑꯗꯨ ꯅꯦꯠꯇꯣ ꯇꯨꯝꯅꯤꯡꯗꯕꯤꯒꯤꯀꯣ ꯄꯨꯡ ꯕꯥꯔꯣ ꯉꯥꯏꯕꯅꯦꯕ
ꯍꯥꯏꯕꯤꯔꯂꯁꯤ
ꯃꯤ ꯆꯗ꯭ꯔꯦ
ꯆꯕꯥꯟꯁꯤꯕ ꯍꯥꯏꯔ ꯃꯤꯁꯤ ꯆꯕꯤꯁꯦ
ꯒꯣꯜꯗꯤ ꯇꯧꯅꯗꯦꯕꯀꯣ ꯑꯩꯗꯣ ꯅꯦꯠꯁꯨ ꯂꯣꯏ ꯅꯦ ꯀꯣꯜ ꯇꯧꯗꯕꯤꯗ ꯎꯝ ꯑꯗꯨꯝ ꯉꯥꯏꯕ ꯄꯨꯡ ꯔꯣ ꯇꯥꯕꯗꯣ ꯑꯗꯨꯗꯒꯤ ꯄꯨꯡ ꯕꯥꯔꯣ ꯇꯥꯕ ꯉꯥꯏꯔꯦ ꯑꯗꯨꯣ ꯚꯤꯗꯤꯑꯣ ꯌꯦꯡꯉꯦ ꯐꯅꯤꯄꯣꯏꯁꯨ ꯃꯦꯁꯦꯁ ꯊꯥꯅꯩ ꯑꯗꯨꯒ
ꯑ
ꯄꯨꯡ ꯑꯅꯤ ꯇꯥꯒꯗꯧꯣꯔꯦ ꯑꯗꯨꯁꯨ ꯑꯗꯨꯝ ꯇꯨꯝꯈ꯭ꯔꯦ ꯑꯗꯨꯒꯤ ꯑꯌꯨꯛꯇꯤ ꯍꯧꯒꯠꯄ ꯉꯝꯗ꯭ꯔꯦ
ꯑ ꯑꯌꯨꯛ ꯄꯨꯡ ꯃꯉꯥꯗ ꯍꯧꯒꯠꯂꯦꯕꯨ ꯕꯣꯜ ꯌꯦꯡꯉꯦ ꯆꯔꯆ ꯆꯠꯂꯦ ꯍꯜꯂꯛꯑꯦ ꯇꯨꯝ ꯌꯦ ꯍꯧꯒꯠꯂꯦ ꯑꯗꯨꯒ ꯆꯞꯆꯥ ꯍꯥꯏꯗ ꯃꯣꯖꯤꯦ
ꯎꯝ ꯐꯔ ꯑꯩꯈꯣꯏꯁꯦ ꯈꯔ ꯂꯥꯡꯕ ꯃꯥꯜꯂꯦ
ꯆꯪ ꯃꯥ ꯍꯀꯣ
ꯑꯣ
ꯎ ꯑꯩꯕ꯭ꯔꯣ ꯂꯥꯡꯉꯦ ꯍꯥꯏꯁ
ꯑꯩꯒꯤ ꯃꯈꯣꯟꯗꯨ ꯇꯥꯕ ꯅꯉꯣꯟꯗ ꯍꯥꯏꯗꯤ ꯑꯩꯅ ꯉꯥꯡꯕꯗꯣ ꯍꯟꯖꯤꯟꯅ ꯇꯥꯕꯗꯣ
ꯑ
ꯑꯗꯨꯃꯥꯏꯅ ꯇꯥꯔꯌꯦ
ꯑꯗꯨꯗꯤ ꯈꯪꯗꯦ ꯑꯩꯗꯤ ꯏꯁꯄꯤꯀꯔꯗꯤ ꯊꯥꯗꯦ
ꯎꯝ
ꯀꯉꯥꯏꯁꯇꯅꯀꯣ
ꯈꯪꯗ꯭ꯔꯦ ꯉꯁꯤꯗꯤ ꯕꯣꯜ ꯂꯩꯕ꯭ꯔꯣ
ꯉꯁꯦ ꯍꯣꯔꯦꯟ ꯂꯩꯕꯦ ꯄꯨꯡ ꯕꯥꯔꯣ ꯃꯈꯥꯏꯗ ꯑꯃꯗ
ꯍꯡꯉꯦ ꯄꯨꯡ ꯇꯔꯥ ꯃꯈꯥꯏꯗꯗꯤ ꯌꯦꯡꯕ ꯉꯝꯃꯦꯕ
ꯍꯣꯏ ꯌꯥꯝ ꯊꯤꯦ ꯑꯁ
ꯂꯅꯨꯡꯁꯤꯁꯨ ꯌꯥꯝ ꯊꯦꯡꯈ꯭ꯔꯕ ꯊꯧꯒꯠꯄꯗꯣ ꯇꯨꯡ ꯊꯔꯇꯤꯒꯨꯝ ꯃꯗꯥ ꯍꯧꯒ ꯇ ꯃꯥꯂꯦ ꯅꯪꯅꯤ ꯀꯩ ꯍꯤꯟꯖꯥꯡ ꯆꯥꯕ꯭ꯔꯣ
ꯁꯤꯗꯤ ꯑꯣꯛꯁꯥ ꯆꯥꯕ ꯄꯥꯔꯇꯤ ꯍꯣꯏꯗꯤ ꯄꯥꯛꯁꯥ ꯆꯥꯔꯛꯏꯗꯤ ꯆꯥꯗꯕꯤ ꯌꯦ ꯀꯩꯅꯣ ꯍꯣꯏ
ꯑꯣꯏꯤꯁꯄꯒꯤ ꯅꯣ
ꯎ ꯆꯥꯔꯦ ꯑꯧꯁꯥꯗꯣ ꯍꯥꯎꯇꯦꯒꯤꯗꯃꯛ
ꯅꯁꯨ ꯁ ꯆꯗꯕ ꯃꯥꯗꯦꯗ
ꯆꯗꯗꯣ ꯆ
ꯎꯝ